ꯍꯜꯂꯣ꯫
ꯎꯝ ꯍꯒꯠ ꯄꯥꯔꯕꯣ꯫
ꯍꯧꯒꯠ ꯈ꯭ꯔꯦ ꯍꯧꯒꯠꯂꯒ ꯆꯥꯛ ꯊꯣꯡꯕ ꯂꯣꯏꯔꯦ ꯊꯣꯡꯕ ꯂꯣꯏꯔꯒ ꯉꯔꯥꯡ ꯑꯩꯈꯣꯏꯒꯤ ꯑꯉꯥꯡꯗꯣ ꯍꯤꯗꯥꯛ ꯀꯥꯞꯄꯒꯤ ꯃꯥꯁꯦ ꯐꯤꯕꯔ ꯂꯩꯕ꯫
ꯎꯝ
ꯃꯥ ꯅꯥꯕ ꯑꯗꯨꯒꯤ ꯑꯁ ꯉꯁꯤꯗꯤ ꯐꯖꯅ ꯇꯨꯝꯗꯔꯦ
ꯎꯝ ꯏꯁ ꯍꯧꯒꯠꯈ꯭ꯔꯦ ꯑꯃꯗꯤ
ꯍꯧꯖꯤꯛ ꯎꯝ ꯃꯁꯨ ꯍꯧꯒꯠꯈ꯭ꯔꯦ ꯃꯥ ꯍꯧꯖꯤꯛ ꯃꯥꯒꯤ ꯕꯣꯗꯤ
ꯎꯝ ꯎꯝ ꯑꯁ ꯅꯨꯡꯁꯤꯌꯦꯗꯥ
ꯀꯔꯤ ꯇꯧꯕ꯭ꯔꯥ
ꯀꯩꯁꯨꯁꯥꯡ ꯇꯣꯡꯕꯅꯤ ꯆꯥꯛ ꯇꯣꯡꯕꯅꯤ ꯍ‌ꯦꯟꯁꯥꯡ ꯉꯁꯤ ꯉꯔꯥꯡ ꯉꯔꯥꯡ ꯅꯨꯡꯗꯥꯡꯗ ꯇꯨꯝꯕ ꯌꯥꯗꯕ ꯑꯩꯁꯨ ꯈꯪꯗ ꯀꯔꯤꯒꯤꯔꯥ ꯎ ꯎꯪ ꯂꯪ ꯂꯪ ꯑꯗꯣ ꯊ‌ꯦꯡꯈꯔ‌ꯦ ꯍꯧꯒꯠꯄꯗꫭ ꯁꯤꯛꯁ ꯊꯔꯇꯤ
ꯑꯩꯁꯨ ꯊꯦꯡꯅ ꯍꯧꯒꯠꯄꯅꯤꯗ ꯑꯩꯗꯣ
ꯎꯝ
ꯒꯦꯁꯇ ꯑꯅꯤꯃꯛ ꯃꯒ ꯍꯧꯖꯤꯛꯇꯤ ꯂꯣꯏꯔꯛ ꯀ ꯑꯉꯥꯡ ꯃꯁꯥ ꯁꯥꯒꯠꯄꯒꯤ ꯏꯪꯍꯟꯅꯤꯡꯉꯥꯏꯅ ꯐꯤ ꯑꯆꫭꯠꯄꯅ ꯑꯗꯨꯝ ꯅꯞꯂꯒ ꯂꯩ ꯎꯝ ꯈꯪꯗ꯭ꯔꯦ
ꯐꯔ
ꯍꯣꯏ ꯇꯤꯟ ꯇꯤꯟꯗꯤ ꯍꯧꯒꯠꯇ꯭ꯔꯤꯕꯣ
ꯍꯣꯏ ꯊꯨꯝꯅꯒ ꯂꯩꯔ ꯎꯝ
ꯑꯣ
ꯇꯝꯕ ꯌꯥꯗꯕ꯭ꯔꯣ ꯑꯩ ꯑ ꯇꯨꯝꯕꯉꯝꯗꯕ ꯕ ꯑꯗꯨ ꯑꯗꯨꯃꯁꯨ ꯇꯨꯝꯂꯒ ꯑꯗꯨꯝ ꯍꯧꯒꯠꯄ ꯀꯣ ꯀꯥꯞꯂꯒ ꯑꯗꯨꯝ ꯍꯧꯒꯜꯂꯦ ꯀꯔꯤꯒꯤꯔꯥ ꯈꯪꯗꯦ
ꯄꯁꯤꯅ
ꯎꯝ
ꯑꯗꯨꯅꯁꯨ ꯑꯃꯨꯛꯀ ꯇꯨꯝꯍꯟꯕ ꯑꯗꯨꯝ ꯇꯧꯕꯒꯤ ꯎꯝ
ꯃꯁꯨꯠ ꯀꯔꯤ ꯇꯕꯛ ꯇꯧꯗꫭꯏꯅꯣ
ꯄꯥꯕꯁꯦ
ꯎꯝ
ꯀꯔꯤꯁꯨ ꯊꯕꯛ ꯂꯩꯇꯦ ꯑꯗꯨꯝ ꯌꯨꯝꯗ ꯂꯩꯒꯅꯤ ꯑꯉꯥꯡ ꯁ꯭ꯀꯨꯜ ꯃꯁꯥ ꯉꯝꯗꯕꯒꯤ ꯑꯗꯨꯝ ꯑꯉꯥꯡ ꯌꯦꯡꯁꯤꯟꯕ
ꯎꯝ ꯍꯣꯏ
ꯀꯔꯤ ꯍꯤꯟꯖꯥꯡ ꯊꫭꯡꯗꯣꯏꯅꯣ
ꯑꯁ ꯀꯔꯤ ꯍꯥꯏꯗꯣꯏꯔꯥ ꯑꯥ ꯑꯣꯦ ꯆꯃꯤ
ꯅꯪꯒꯤ ꯅꯦꯠꯋꯥꯔꯛ ꯐꯠꯇꯕ ꯃꯥꯂꯦꯗ ꯅꯪꯒꯤ ꯅꯪꯒꯤ ꯃꯈꯣꯟꯗꯣ ꯇꯥꯗꯦ ꯑꯗꯨꯝ ꯀꯤꯡ ꯆꯠꯂꯒ ꯂꯩꯌꯦ ꯇꯠ ꯂ ꯇ꯭ꯔꯦꯛꯀꯤꯡ ꯄ꯭ꯔꯦꯛꯀꯤꯡ ꯄ꯭ꯔꯦꯛꯀꯤꯡ ꯇꯧꯔꯒ ꯂꯩꯕ ꯎꯝ ꯍꯟꯗꯛꯇꯤ ꯇꯥꯢ
ꯍꯜꯂꯣ
ꯎꯝ ꯇꯥꯏꯌꯦ ꯇꯥꯏꯌꯦ
ꯀꯔꯤ ꯌꯦꯟꯁꯥꯡ ꯊꯣꯡꯗꯣꯢꯅꯣ ꯍꯥꯏꯕ
ꯇꯥꯕ꯭ꯔꯣ
ꯇꯥꯢꯌꯦ ꯑꯗꯨ ꯑꯣꯏꯔꯁꯨ ꯐꯖꯅ ꯇꯥꯗꯕ
ꯎꯝ
ꯅꯪꯒꯤ ꯅꯦꯠꯋꯥꯛ ꯐꯖꯅ ꯂꯩꯕ ꯀꯥꯟꯗ ꯍꯣꯔꯦꯟꯗꯤ ꯇꯧꯔꯛꯄ ꯇꯥꯔꯦꯅ ꯅꯠꯇ꯭ꯔꯗꯤ ꯌꯥꯔꯣꯏꯍꯦ ꯁꯦꯡꯗꯕ
ꯍꯣꯏ ꯎꯝ ꯇꯜꯂꯦꯗ ꯑꯩꯒꯤ ꯌꯨꯝꯗ ꯅꯦꯠꯋꯥꯛ ꯐꯠꯇꯕꯒꯤꯅꯤ
ꯎꯝ
ꯑꯩꯒꯤ ꯐꯣꯟꯁꯨ ꯅꯦꯠꯋꯥꯛ ꯎꯝ ꯍꯧꯖꯤꯛꯁꯨ ꯇꯧꯔꯤꯕꯣ
ꯎꯝ ꯍꯧꯖꯤꯛꯇꯤ ꯈꯔ ꯐꯔꯦ
ꯎꯝ ꯎꯝ ꯅꯪ ꯀꯔꯤ ꯌꯦꯟꯁꯥꯡ ꯊꯣꯡꯕ꯭ꯔꯥ ꯉꯁꯤ
ꯉꯔꯥꯡꯒꯤ ꯌꯦꯟꯖꯥꯡ ꯑꯃꯨꯛꯀ ꯆꯥꯒꯅꯤ ꯌꯥꯝ ꯂꯩꯔꯤꯌꯦ ꯃꯤ ꯈꯔ ꯆꯥꯗꯕꯀꯣ ꯑꯩꯈꯣꯏ ꯃꯤ ꯑꯅꯤ ꯆꯥꯗꯕꯒꯤ ꯑꯁ
ꯆꯥꯖꯤꯛꯁꯨ ꯌꯥꯝ ꯂꯩꯌꯦ ꯏꯟꯖꯥꯡꯁꯨ ꯌꯥꯝ ꯂꯩꯔꯤꯌꯦ ꯑꯗꯨꯒꯤ ꯆꯥꯛꯄꯨꯗꯤ ꯊꯣꯡꯕꯤꯈ꯭ꯔꯦ ꯍꯧꯖꯤꯛ ꯑꯩ ꯏꯁꯤꯡ ꯁꯥꯒꯠꯄ ꯊꯛꯅꯤꯡꯉꯦ
ꯑꯣ ꯎꯝ ꯑꯣ ꯑꯁ ꯅꯨꯡꯁꯨ ꯃꯅꯩꯀꯣ
ꯃꯤꯡꯁꯦ ꯃꯥꯟꯅꯕꯒꯤ
ꯎꯝ
ꯉꯔꯥꯡ ꯇꯨꯝꯅꯤꯡꯈ꯭ꯔꯕ ꯑꯩꯁꯦ ꯐꯖꯅ ꯇꯨꯝꯅꯤꯡꯃꯟꯕꯒꯤ ꯄꯨꯡ ꯑꯥ ꯃꯥꯄꯜ ꯃꯈꯥꯏ ꯑꯗꯣ ꯃꯤꯅꯥ ꯕꯣꯜ ꯌꯦꯡꯕ ꯍꯦꯛ ꯍꯧꯔꯒ ꯑꯩ ꯇꯨꯝꯅꯤꯡꯈ꯭ꯔꯕ ꯊꯣꯛꯈ꯭ꯔꯕ
ꯎꯝ ꯑꯁ ꯉꯔꯥꯡ ꯅꯨꯡꯗꯥꯡꯗ ꯏꯁꯥꯗꯣ ꯕꯣꯟ ꯌꯦꯡꯕ ꯃꯈꯣꯟ ꯁꯤꯅ ꯇꯨꯝꯕ ꯌꯥꯗꯕꯅꯤ ꯅꯪ ꯈꯪꯕ꯭ꯔꯥ
ꯑꯣ ꯀꯗꯥꯏꯗ ꯌꯦꯡꯕ꯭ꯔꯥ ꯃꯣꯏꯗꯤ
ꯀꯤꯆꯟꯗ
ꯑꯣ ꯑꯣ ꯃꯣꯏꯁꯨ ꯌꯦꯡꯕ꯭ꯔ
ꯍꯣꯏ ꯉꯔꯥꯡ ꯅꯨꯡꯗꯥꯡꯗꯗꯤ ꯌꯦꯡꯕ ꯑꯗꯨ ꯑ ꯃ ꯃꯀꯣꯏꯒꯤ ꯃꯀꯣꯛ ꯑꯥ ꯇꯧꯕꯒꯤ ꯑꯗꯨꯝ ꯍꯧꯒꯠꯂꯦ ꯅꯨꯡ ꯅꯨꯡꯁ ꯁꯨ ꯁꯨꯨꯕꯗꯤ ꯁꯨꯋꯦ ꯑꯗꯣ ꯌꯥꯝ ꯁꯨꯗꯕꯒꯤ ꯊꯥꯏꯑꯦꯕ ꯃꯈ‌ꯣ ꯃꯣꯏꯒꯤ ꯃꯈꯣꯟꯁꯦ ꯇꯥꯕꯒꯤ ꯇꯨꯝꯕ ꯌꯥꯗꯕ
ꯑꯩꯈꯣꯏ ꯌꯨꯝꯗꯁꯨꯅꯦ ꯃꯤ ꯂꯣꯏꯅꯃꯛ ꯂꯥꯛꯄꯒꯤꯀꯣ ꯌꯦꯡꯅꯤꯡꯉꯥꯏ ꯌꯦꯡꯃꯤꯟꯅꯅꯤꯡꯉꯥꯏ ꯍꯥꯏꯅ ꯃꯤ ꯂꯣꯏ ꯂꯥꯛꯄꯒꯤ ꯃꯣꯏꯒꯤ ꯃꯈꯣꯟꯁꯦ ꯌꯥꯝ ꯌꯥꯝ ꯇꯥꯕꯅꯦ
ꯊꯨꯅ ꯂꯣꯏꯔꯗꯤ ꯐꯒꯅꯤ
ꯎꯝ ꯑꯩꯒꯤ ꯅꯈꯣꯏꯒꯤ ꯑꯕꯣꯛꯁꯨ ꯑꯗꯨꯝꯃꯥꯏꯅ ꯍꯥꯏꯔꯒ ꯂꯩꯔꯦ ꯊꯨꯅ ꯂꯣꯏꯔꯗꯤ ꯐꯅꯤꯗ ꯍꯥꯏꯔꯒ ꯃꯥꯁꯤ ꯇꯨꯝꯕ ꯌꯥꯗ꯭ꯔꯦꯅ
ꯎꯝ ꯑꯗꯣ ꯍꯧꯒꯠꯄꯗꯨꯁꯨ ꯉꯝꯗ꯭ꯔꯦꯗꯅ
ꯎꯝ
ꯑꯗꯨꯝ ꯇꯧꯋꯤꯗꯤ
ꯎꯝ ꯃꯇꯝ ꯑꯃꯈꯛꯇꯅꯤ ꯃꯤꯅ ꯄ꯭ꯔꯤꯊꯤꯕꯤꯗ ꯂꯣꯏꯅꯃꯛꯅ ꯈꯪꯅꯔꯒ ꯇꯧꯕꯅꯤꯅ ꯑꯗꯨꯒꯨꯝꯕꯗꯤ ꯃꯔꯛ ꯃꯔꯛꯇ ꯑꯩꯈꯣꯏꯁꯨ ꯈꯪꯕꯗꯤ ꯈꯪꯒꯗꯕꯅꯤ ꯈ‌ꯣꯏꯅ ꯌꯦꯡꯅꯤꯡꯗꯦꯅ ꯌꯦꯡꯗꯕꯒꯤ ꯋꯥꯅꯤ
ꯌꯦꯜꯅꯤꯡ ꯌꯦꯅꯤꯡꯗꯤ ꯌꯦꯜꯅꯤꯡꯕꯅ‌ꯦ ꯌ‌ꯦꯡꯅꯤꯡꯗꯕ ꯅꯠꯇꯦ ꯑꯩꯗꯤ ꯈ‌ꯣꯏꯒꯨꯗꯤ ꯌꯥꯝ ꯄꯥꯝꯖꯕꯦꯅꯦ ꯏꯁꯥꯅ ꯁ‌ꯣꯛꯑꯦꯗꯤ ꯑꯗꯣ ꯏꯁꯥ ꯂꯩꯕꯅꯤꯗꯅ ꯎꯄꯥꯏ ꯂꯩꯔꯛꯇ‌ꯦ ꯇꯨꯝꯅꯤꯡ ꯑꯗꯨꯝ ꯇꯨꯝꯅꯤꯡꯍꯟ ꯍꯟꯗ‌ꯦꯕ ꯌꯦꯡꯒꯦ ꯍꯥꯏꯔꯁꯨ ꯇꯨꯝꯅꯤꯡꯋꯥꯁꯨ ꯄꯠꯇꯦ ꯑꯗꯨ ꯏꯆꯥ ꯂꯩꯕꯅꯤꯅ ꯊꯥꯗ‌ꯣꯛꯄ ꯉꯝꯗꯦꯗꯅ
ꯅ‌ꯣꯏ ꯐꯣꯟꯗ ꯀꯟꯅꯦꯛ ꯇꯧꯔꯒ ꯌꯦꯡꯕ꯭ꯔꯥ
ꯍꯣꯏ ꯃꯣꯏꯗꯤ ꯐꯣꯟꯗꯒꯤ ꯌꯦꯡꯕꯅꯦꯕ
ꯑꯣ ꯑꯣ
ꯑꯗ‌ꯣ ꯂꯩꯀꯥꯏꯁꯤꯡꯁꯨꯀꯣ ꯂꯣꯏꯔꯦꯍ‌ꯦꯁ ꯑꯥ ꯉꯔꯥꯡ ꯔ ꯃꯣꯏꯅ ꯄꯨꯡ ꯇ꯭ꯔꯤꯗ ꯂꯩꯕꯅꯦꯕ
ꯎꯝ
ꯑꯗꯨ ꯃꯣꯏꯅ ꯀꯩꯅꯣ ꯃꯣꯏꯒꯤ ꯃꯈ‌ꯣꯟꯗꯣ ꯇꯨꯝꯕꯥ ꯌꯥꯗꯕꯅ‌ꯦꯍ‌ꯦ ꯁꯥꯏꯗ ꯂ‌ꯦꯞꯈꯠ ꯑ ꯌꯨꯝꯅꯩꯕꯁꯤꯡ ꯃ ꯃꯈꯣꯏꯒꯤ ꯀꯣꯟꯗꯣ
ꯄꯦꯟꯒ ꯑꯥ ꯄꯣꯔꯇꯨꯒꯜ ꯑꯣꯏꯕꯒꯤ ꯇꯤꯝꯖ‌ꯦ ꯑꯅꯤꯃꯛ ꯀꯟꯕꯒꯤ ꯃꯤꯁꯤꯡ ꯌꯥꯝ ꯌꯦꯡꯅꯤꯡꯕꯅꯦꯕ ꯑꯗꯨ ꯎꯝ ꯌꯥꯝ ꯀꯩꯅꯣ ꯇꯧꯔꯝꯒꯅꯤ
ꯎꯝ
ꯇꯥꯕꯇ ꯌꯥꯝ ꯋꯥꯒꯅꯤ ꯑꯩꯈꯣꯏ ꯌꯨꯝꯗꯁꯨ ꯃꯤ ꯀꯌꯥꯔ ꯂꯥꯛꯄꯗꯣ ꯌꯥꯝ ꯌꯥꯝ ꯂꯥꯛꯄꯅꯦ ꯀꯃꯟ ꯔꯨꯝ ꯌꯨꯝꯗꯣ ꯂꯣꯏ ꯐꯨꯜꯗ ꯂꯩꯕꯅꯦ ꯃꯣꯏ ꯄ꯭ꯔꯣꯖꯦꯛꯇꯔ ꯍꯥꯞꯔꯒ ꯌꯦꯡꯒꯦꯅ ꯇꯧꯕ ꯑꯗꯨ ꯃꯩ ꯆꯤꯡꯕ ꯉꯝꯗꯕꯀꯣ ꯁꯣꯂꯥꯔꯗꯩ ꯌꯦꯡꯕꯒꯤ ꯁꯤꯡꯕ ꯉꯝꯗꯕꯒꯤ ꯃꯣꯏ ꯇꯤꯚꯤꯗ ꯑꯃꯨꯛꯀ ꯌꯦꯡꯉꯦ ꯌꯦꯡꯂꯒ ꯊꯦꯡꯅ ꯇꯨꯝꯃꯦ
ꯑꯦꯂꯦꯇ꯭ꯔꯤꯛ ꯂꯥꯛꯄ ꯅꯠꯇ꯭ꯔꯣ ꯉꯔꯥꯡ ꯅꯨꯡꯗꯥꯡꯗ
ꯉꯔꯥꯡꯗꯤ ꯂꯥꯛꯑꯦ ꯉꯔꯥꯡ ꯅꯠꯇꯕ ꯀꯩꯅꯣꯗꯣ ꯉꯔꯥꯡꯗꯤ ꯄꯨꯡ ꯑꯍꯨꯝ ꯑꯗꯨꯋꯥꯏꯗ ꯄꯨꯡ ꯄꯨꯡ ꯅꯥꯏꯟ ꯊꯥꯔꯇꯤ ꯑꯗꯨꯋꯥꯏꯗ ꯑꯥꯔꯖꯦꯟꯇꯤꯅꯥꯒ ꯀꯩꯅꯣ ꯏꯖꯤꯞ ꯁꯥꯟꯅꯕꯅꯦꯕ
ꯑꯗꯣ ꯃꯤ ꯃꯤ ꯑꯣꯢꯒꯤ ꯏꯁꯇꯦꯇꯁ ꯁꯤꯡꯗꯣ ꯌꯦꯡꯕ ꯀꯥꯟꯗ ꯌꯥꯝ ꯅꯣꯛꯅꯤꯡꯕ ꯌꯥꯎꯋꯦꯍꯦ
ꯎꯝ ꯃꯁꯥ ꯃꯁꯥꯒꯤ ꯐꯦꯟꯁ ꯂꯩꯕꯒꯤꯀꯣ ꯖꯥ ꯖꯥ ꯉꯥꯡꯕꯅꯦ ꯃꯣꯏꯁꯦ
ꯎꯝ
ꯇꯧꯕꯅꯦ ꯃꯣꯢꯀꯤ
ꯎꯝ ꯑꯩꯁꯨ ꯇꯨꯝꯕ ꯌꯥꯗꯕꯒꯤ ꯑꯗꯨꯝ ꯃꯣꯏꯒꯤ ꯏꯁꯇꯦꯇꯁꯇꯣ ꯌꯦꯡꯕꯅꯤ ꯋꯥ
ꯑꯣ ꯑꯩꯒꯤ ꯐꯣꯟꯁꯦ ꯀꯔꯤ ꯇꯧꯕ꯭ꯔꯥ ꯈꯪꯗꯦ ꯑꯁ ꯃꯔꯛ ꯃꯔꯛꯇ ꯄꯥꯏꯅꯤꯡꯕ ꯃꯑꯣꯡ ꯑꯗꯨꯝ ꯅꯥꯏ
ꯑꯣ ꯏꯔꯁꯨ
ꯎꯝ
ꯅꯣꯡ ꯁꯨꯃꯟꯗꯒꯤ ꯀꯔꯤ ꯇꯕꯛ ꯊꯕꯛ ꯇꯧꯁꯤꯔꯥ ꯈꯪꯗꯦꯍꯦ
ꯉꯁꯤꯗꯤ ꯗꯨꯝ ꯇꯨꯝꯂꯒ ꯂꯩꯔꯦꯅꯦ ꯉꯁꯤꯗꯤ
ꯎꯝ ꯍꯣꯏ ꯑꯩꯁꯨ ꯇꯨꯝꯒꯦ ꯉꯁꯤꯗꯤ ꯊꯕꯛ ꯇꯧꯔꯔꯣꯏ ꯍꯥꯏꯕꯗꯤ ꯅꯨꯡꯗꯥꯡꯗ ꯇꯨꯝꯕ ꯌꯥꯗꯕꯒꯤ
ꯂꯩꯇ꯭ꯔꯦꯠ ꯂꯩꯇ꯭ꯔꯦꯠ ꯍꯦꯛ ꯂꯥꯛꯄꯒꯤ ꯃꯄꯥꯅ ꯐꯤ ꯋꯥꯁꯤꯡ ꯃꯦꯆꯤꯟꯗ ꯁꯨꯕ ꯑꯗꯨ ꯍꯧꯖꯤꯛꯐꯥꯎ ꯐꯥꯎꯗ꯭ꯔꯤ ꯉꯔꯥꯡ ꯅꯨꯃꯤꯗꯥꯡꯗ ꯃꯥ ꯀꯁꯨꯕꯗꯤ
ꯎꯝ
ꯑꯃꯨꯛꯀ ꯅꯣꯡ ꯆꯨꯔꯗꯤ ꯈꯪꯗ꯭ꯔꯦ ꯐꯤꯁꯤꯡꯁꯦ ꯃꯅꯝ ꯂꯣꯏ ꯀꯥꯏ ꯈꯪꯉꯤ ꯅꯨꯡꯉꯥꯏꯗꯣ ꯃꯗ꯭ꯔꯦ
ꯌꯦꯁꯨꯒ
ꯃꯥꯏ ꯂꯥꯛꯑꯗꯤ ꯄꯥꯝꯃꯨꯈ꯭ꯔꯕ
ꯎꯝ
ꯉꯔꯥꯡ ꯊꯕꯛ ꯌꯥꯝ ꯇꯧꯕꯅꯦ ꯑꯩꯈꯣꯏ ꯀꯥꯟꯅꯕ ꯊꯕꯛꯁꯤꯡ ꯌꯥꯝ ꯇꯧꯕꯅꯤ ꯒ꯭ꯔꯥꯏꯟꯗꯔꯗ ꯃꯣꯔꯣꯛꯁꯤꯡꯁꯨ ꯇꯥꯛꯂꯒ
ꯑꯁ
ꯑꯉꯥꯡꯁꯨ ꯍꯤꯗꯥꯛ ꯀꯥꯞꯄꯦ ꯂꯣꯏꯅꯃꯛ ꯊꯕꯛ ꯊꯧꯕ
ꯎꯝ ꯑꯩꯒꯤ ꯀꯨꯀꯔꯒꯤꯨ ꯃꯈꯣꯟ ꯇꯥꯕꯔ ꯅꯪ ꯎꯝ
ꯍꯥꯥ
ꯑꯩꯒꯤ ꯀꯨꯀꯔꯒꯤ ꯃꯈꯣꯟ ꯇꯥꯕ꯭ꯔꯥ ꯍꯥꯏꯕ
ꯃꯨꯛꯀꯥ ꯑꯁ ꯑꯩ ꯅꯪꯒꯤꯗꯣ ꯐꯖꯅ ꯇꯥꯔꯦ ꯍꯣꯔꯦꯟ ꯅꯦꯋꯥꯛ ꯌꯥꯝ ꯐꯕ ꯀꯥꯟꯅ ꯀꯣꯇꯔ ꯀꯣ
ꯍꯣꯏ ꯑꯥ ꯃꯐꯝ ꯊꯣꯛꯇꯕꯗꯤ ꯌꯥꯗꯦ
ꯇꯥꯕ꯭ꯔꯥ
ꯎꯝ ꯇꯥꯏ
ꯎꯝ ꯎꯝ ꯅꯦꯛꯋ꯭ꯔꯛ ꯐꯠꯇ꯭ꯔꯗꯤ ꯅꯪ ꯅꯨꯡꯉꯥꯏꯗꯧ ꯃꯥꯟꯗꯦꯕ ꯅꯪꯒꯤꯗꯃꯛ
ꯎꯝ ꯍꯣꯏ ꯆꯨꯝꯃꯦ
ꯑꯩꯒꯤꯁꯨ ꯎꯝ ꯋꯥ ꯉꯥꯡꯕꯗꯣ ꯐꯖꯅ ꯇꯥꯗ꯭ꯔꯗꯤ ꯅꯨꯡꯉꯥꯏꯗꯕꯀꯣ
ꯍꯣꯏ ꯍꯣꯏ ꯍꯣꯔꯦꯟꯗꯤ ꯃꯐꯥꯟ ꯊꯣꯛꯔꯒ ꯀꯣꯜ ꯇꯧꯔꯛꯑꯒꯦ
ꯎꯝ